ꯍꯂꯣ ꯍꯜꯂꯣ ꯇꯥꯏꯌꯦ ꯇꯥꯏꯌꯦ ꯇꯥꯏꯌꯦ
ꯑꯁ ꯅꯦꯠꯋꯥꯛꯁꯦ ꯅꯨꯡꯉꯥꯏꯇꯦꯍꯦꯀꯣ ꯍꯟꯗꯛꯁꯦ
ꯌꯥꯗ꯭ꯔꯦ ꯌꯥꯗ꯭ꯔꯦ ꯅꯦꯋꯥꯛꯁꯤ ꯁꯨꯡꯌꯥ ꯌꯥꯗ꯭ꯔꯦ
ꯋꯥꯗꯕꯤ ꯇꯥꯅꯔ ꯃꯥꯜꯂꯦ ꯉꯥꯏꯍꯥꯛꯈꯩꯗꯤ ꯍꯦꯛꯇ ꯌꯥꯗꯕꯅꯤ
ꯀꯩꯗꯧꯝꯃꯤ ꯅꯣꯏ ꯇꯕꯕꯨ
ꯑꯁ ꯐꯝꯃꯒ ꯁꯨꯝ ꯂꯩꯔꯝꯃꯤꯅꯤ ꯆꯥꯛ ꯉꯥꯏꯕ ꯑꯣꯏꯅ ꯆꯥꯛ ꯆꯥꯁꯤꯜꯂ ꯉꯁꯤꯗꯤ ꯑꯩꯈꯣꯏꯒꯤ ꯇꯥꯃꯣ ꯃꯦꯁꯤꯒꯤ ꯕꯣꯟꯗꯨ
ꯉꯁꯤ ꯃꯦꯁꯤꯒꯤ ꯃꯦꯁ ꯂꯩꯅꯦꯀꯣ
ꯃꯦꯁꯤꯒꯤ ꯃꯦꯠꯁꯇ ꯑꯦ ꯏꯇꯥꯎꯁꯨ ꯃꯦꯁꯤ ꯑꯣꯏꯒꯨꯝ ꯇꯧꯗꯏꯅꯦ
ꯃꯥꯅꯤ ꯃꯥꯅꯤ ꯑꯩꯈꯣꯏ ꯑꯩꯈꯣꯏ ꯆꯥꯛꯇꯣꯛꯑꯦ ꯉꯟꯇꯥ ꯆꯥꯊꯣꯏꯦ ꯍꯣꯔꯦꯟ ꯀꯩꯅꯣ ꯇꯧꯅꯗꯅꯕꯅ ꯃꯁꯤ ꯉꯥꯛꯇꯅꯤ ꯍꯟꯗꯛ ꯛꯇꯤ ꯑꯩꯈꯣꯏ ꯏꯃꯨꯡꯗ ꯊꯣꯛꯧꯏꯁꯦ
ꯐꯨꯔꯤꯠꯀꯂꯤꯅꯗ꯭ꯔꯣ
ꯑꯦ ꯐꯨꯔꯤꯠꯀ ꯂꯤꯠꯅꯕꯤꯅꯤ ꯐꯨꯔꯤꯠ ꯂꯩꯊꯕꯤꯅꯤ ꯍꯟꯗꯛꯇꯤ ꯂꯣꯏꯅꯃꯛꯀꯤꯅꯤ ꯃꯦꯁꯤ ꯐꯦꯃꯤꯂꯤ ꯍꯥꯏꯇꯥꯔꯦ ꯍꯟꯗꯛꯀꯤ ꯇꯧꯏ ꯃꯥꯏ ꯑꯔꯣꯏꯕꯁꯨ ꯑꯣꯏꯕꯩ
ꯍꯣꯏ ꯑꯗꯨ ꯈꯪꯗꯦꯅꯦ ꯑꯗꯨꯏ ꯚꯕꯥ ꯂꯣꯏꯅꯤ ꯂꯣꯏꯅꯤ ꯍꯥꯏꯔꯒ ꯁꯨꯡꯂꯣꯏ ꯂꯣꯏꯗꯕꯒꯤ ꯇꯥꯏꯞꯇ ꯇꯧꯋꯦꯕ
ꯎꯝ
ꯆꯦꯟꯁꯥꯡ ꯀꯩꯀꯥꯗꯤ ꯍꯧꯖꯤꯛꯁꯦ ꯀꯩ ꯍꯥꯎꯔꯤꯒꯦ
ꯏꯟꯁꯥꯡꯗꯤ ꯇꯥꯎ ꯉꯁꯤꯒꯤꯗꯤ ꯄꯥꯛꯅ ꯄꯥꯛꯅ ꯇꯧꯈ꯭ꯔꯦ ꯃꯦꯁ ꯂꯩ ꯍꯥꯏꯕꯩꯀꯣ ꯆꯥꯕ ꯊꯛꯄꯗꯒ ꯑꯝꯇ ꯋꯥꯈꯜꯁꯦ ꯆꯪꯅꯗꯕꯤꯅꯤ
ꯑꯣꯏ
ꯉꯟꯇꯥ ꯊꯕꯛ ꯂꯣꯏꯁꯤꯜꯍꯧꯕ ꯍꯥꯏꯅ ꯑꯩꯈꯣꯏ ꯃꯃꯥꯕꯧ ꯊꯋꯥꯏ ꯌꯥꯎꯈꯠꯂꯛꯑꯕꯃꯦ ꯍꯟꯇꯪ ꯇꯥꯡꯖꯦ ꯉꯔꯥꯡ ꯅꯍꯥꯟ ꯍꯦꯇ꯭ꯔꯤꯛꯀ ꯐꯪꯈꯤꯕꯅꯤ ꯑꯗꯨꯗꯒꯤ
ꯍꯣꯏ ꯈꯪꯗꯦꯅꯦ ꯃꯥꯁꯦ ꯌꯥꯝꯅ ꯏꯪ ꯇꯞꯅ ꯑꯗꯨꯝ ꯍꯧꯖꯤꯛꯐꯥꯎ ꯑꯗꯨꯝ ꯆꯍꯤꯒ ꯌꯧꯔꯒ ꯑꯗꯨꯝ ꯁꯥꯟꯅꯩ ꯍꯥꯥꯟ
ꯎꯝ ꯃꯣꯏ ꯑꯗꯨꯝ ꯃꯁꯥꯒꯤ ꯄꯤꯊꯣꯛꯆꯔꯛꯄꯒ ꯈꯔ ꯈꯖꯤꯛ ꯍꯣꯠꯅꯕꯗ ꯑꯗꯨꯝ ꯌꯥꯕ ꯃꯤꯗꯨꯅꯤ ꯃꯣꯏꯁꯦ
ꯍꯣꯏ ꯑꯗꯨ ꯃꯣꯏꯁꯦ ꯑꯗꯨꯝ ꯑꯉꯥꯡ ꯏꯀꯥꯟꯗꯒꯤ ꯁꯥꯟꯅꯔꯛꯄꯅꯤꯅꯀꯣ
ꯋꯥꯟ ꯑꯦ ꯍꯦꯛ ꯃꯃꯤꯠ ꯄꯥꯡꯉꯛꯄꯗꯒꯤ ꯕꯣꯔ ꯀꯥꯎ ꯂꯥꯛꯑꯝꯃꯤꯗꯣ
ꯍꯣꯏ ꯑꯩꯈꯣꯏꯅ ꯁꯣꯝꯗ ꯃꯤꯠ ꯐꯥꯡꯉꯛꯄꯗꯒꯤ ꯑꯦ ꯕꯤ ꯁꯤ ꯇꯧꯕ ꯂꯩꯔꯦ
ꯃꯥꯅꯤ ꯑ ꯑꯗꯨꯟꯅꯕꯨꯣꯏ ꯑꯦ ꯑꯣꯏꯔꯛꯈꯤꯅꯤ ꯀꯩꯗꯧ ꯏꯇꯥꯎ ꯃꯇꯝ ꯍꯧꯖꯤꯛ ꯑꯩꯈꯣꯏꯅ ꯂꯩꯔꯤꯕ ꯆꯍꯤ ꯃꯇꯥꯡꯁꯦ ꯃꯦꯁꯤ ꯍꯣꯏ ꯀꯩꯁꯨ ꯐꯥꯎꯕ ꯀꯌꯥ ꯀꯟꯅ ꯌꯧꯗ꯭ꯔꯤꯕ ꯇꯥꯏꯃꯤꯡꯗꯨꯅꯤ ꯆꯞ ꯃꯅ
ꯍꯣꯏ ꯑꯦ ꯁꯤ ꯍꯥꯏꯔꯒ ꯉꯍꯥꯟ ꯃꯣꯏ ꯀꯥꯞꯄꯨ ꯐꯗꯤ ꯍꯥꯏꯕ꯭ꯔꯥ ꯀꯥꯞꯄꯤꯕꯗꯦ ꯍꯥꯏꯕ꯭ꯔꯥ
ꯑꯥ ꯑꯥ ꯑꯅꯧꯕꯧꯕ ꯀ ꯗ꯭ꯔꯤꯝ ꯌꯥꯎꯕꯗꯣ
ꯍ ꯍꯣꯏ ꯑꯗꯨꯨꯞꯄꯗꯨꯗꯤ ꯌꯥꯏꯑꯦ
ꯌꯥꯒꯤꯈꯤꯕꯅꯤ ꯌꯥꯈꯤꯕꯅꯤ ꯇꯥꯎ ꯃꯥꯅ ꯁꯦꯞ ꯇꯧꯈꯠꯂꯛꯄ ꯃꯌꯥꯝꯗꯨꯗꯀꯣ ꯏꯁꯄꯦꯟꯒꯤ ꯊꯃꯣꯏ ꯀꯥꯏꯈꯤꯕ ꯅꯨꯃꯤꯠꯇꯣ
ꯍꯣꯏ ꯑꯗꯨꯅ ꯍꯣꯠꯅꯕꯁꯦ ꯆꯍꯤ ꯅꯤꯐꯨ ꯁꯨꯔꯗ ꯑꯗꯨꯝ ꯐꯥꯎꯒꯦꯅ ꯐꯥꯎꯔꯗꯤ ꯀꯣ ꯅꯨꯡꯗꯥꯡꯗ ꯑꯗꯨꯝ ꯐꯥꯎꯕꯗ ꯌꯥꯕꯖꯥꯠꯅꯤꯀꯣ
ꯑꯥꯏ ꯅꯨꯃꯤꯠ ꯑꯗꯨꯗ ꯃꯥꯒꯤ ꯐꯣꯂꯣꯕꯔꯠ ꯁꯠ ꯁꯠ ꯁꯠ ꯍꯦꯟꯒꯠꯈ꯭ꯔꯤꯗꯨꯅꯤꯗꯣ
ꯍꯣꯏ ꯃꯥꯏ ꯃꯇꯝ ꯍꯥꯏꯁꯦ ꯃꯤ ꯃꯤ ꯃꯇꯝ ꯍꯥꯏꯁꯦ
ꯃꯥꯅ ꯍꯣꯠꯅꯖꯔꯛꯄ ꯃꯌꯥꯝꯗꯨꯕꯣ ꯃꯇꯝ ꯆꯪꯉꯁꯨ ꯁꯤꯒꯤ ꯅꯪꯅ ꯍꯣꯠꯅꯖꯔꯛꯄꯗꯨ ꯉꯁꯤꯒꯤ ꯅꯨꯃꯤꯠꯁꯤꯗ ꯅꯪ ꯃꯥꯂꯦꯝ ꯁꯤꯟꯕ ꯊꯨꯡꯅ ꯐꯥꯎꯔꯣꯅ ꯇꯝꯃꯝꯕꯗꯨ ꯅꯨꯃꯤꯠꯇꯨꯗ ꯐꯥꯎꯗꯣꯛꯏꯅꯦ
ꯍꯣꯏ ꯑꯁ ꯈꯪꯗꯦ ꯇꯧꯔꯤꯁꯦ
ꯃꯣꯏꯅ ꯒꯣꯜ ꯁꯦꯞ ꯇꯧꯕꯗꯨꯀꯣ ꯃꯣꯏꯗꯤ ꯗ꯭ꯔꯣꯅꯦꯕ ꯆꯠꯂꯤꯗꯩꯗꯣ ꯗ꯭ꯔꯣ ꯆꯠꯄꯗꯨꯐꯥꯎꯗ ꯍꯔꯥꯎꯈꯤꯅꯦꯕ ꯃꯣꯏꯗꯒꯤ ꯁꯗꯤꯁꯁ ꯄꯤꯟꯅ ꯔꯣꯖꯞ ꯑꯄꯩ ꯃꯊꯥ ꯁꯥꯏꯅꯤꯗꯅ ꯗ꯭ꯔꯣ ꯆꯠꯄꯗꯣ ꯍꯔꯥꯎꯕꯤꯅꯦꯕ
ꯃꯣꯏꯗꯤ ꯀꯥꯕꯒ ꯄꯤꯔꯤꯊꯤꯔꯤꯕꯕꯤꯁꯦ ꯃꯣꯏꯅ ꯐꯥꯎꯕ ꯈꯣꯠꯍꯒ ꯃꯥꯟꯅꯕꯩ ꯃꯑꯣꯡꯗ ꯇꯧꯋꯤ
ꯍꯣꯏ ꯍꯟꯗꯛꯇꯤ ꯀꯩꯅꯣꯁꯨ ꯀꯟꯇ꯭ꯔꯤꯁꯨ ꯃꯁꯤꯡ ꯍꯦꯟꯒꯠꯄꯩꯀꯣ ꯍꯟꯗꯛꯁꯤ ꯎꯗꯤ ꯅꯨꯡꯉꯥꯏꯗꯣꯏꯅꯤ ꯕꯣꯜ ꯑꯇꯩ ꯀꯅꯥ ꯀꯅꯥꯒꯤ ꯌꯦꯡ ꯗꯦ
ꯑꯩꯒꯤꯗꯤ ꯖꯔꯃꯅꯤꯗ ꯂꯩꯌꯦ
ꯑꯠꯆꯥ
ꯖꯔꯃꯅꯤꯁꯦ ꯈꯪꯗꯦ ꯍꯟꯗꯛ ꯔꯥꯎꯟ ꯑꯣꯐ ꯊꯥꯔꯇꯤ ꯇꯨꯗꯗꯤ ꯆꯪꯈ꯭ꯔꯕ ꯃꯥꯜꯂꯦ
ꯆꯪꯈ꯭ꯔꯕ ꯃꯥꯖꯥ
ꯃꯥꯆꯪ ꯃꯦꯠꯆ ꯑꯅꯤ ꯀꯥꯔ ꯃꯥꯜꯂꯦ ꯍꯟꯗꯛꯀꯤ ꯀꯥꯔꯦꯕꯀꯣ ꯑꯗꯨꯒꯤ ꯔꯥꯎꯟ ꯑꯣꯜ ꯊꯥꯔꯇꯤꯗꯨꯨꯕꯨꯥꯎꯤ ꯆꯪꯉꯏ
ꯑꯩꯗꯤ ꯌꯥꯝ ꯀꯟꯅꯗꯤ ꯌꯦꯡꯗꯦꯅꯦꯗ ꯑꯗꯨꯅ ꯈꯪꯗꯣꯏꯗ ꯈꯔ ꯈꯔꯕꯨꯗꯤ
ꯀꯥꯏꯗ ꯌꯦꯡꯗꯣꯏꯅꯣ ꯑꯣꯏꯖꯔꯝꯃꯅꯤ
ꯑꯗꯨꯅꯦ ꯑꯇꯣꯞꯄ ꯌꯥꯝ ꯀꯟꯅ ꯌꯦꯡꯗꯦꯕ
ꯍꯣꯏ ꯍꯣꯏ
ꯍꯣꯔꯦꯟꯗꯤ ꯑ ꯈꯔ ꯂꯥꯎ ꯈꯣꯡ ꯇꯧꯒꯅꯤ ꯅꯨꯡꯗꯥꯡ ꯇꯧꯗꯣꯔꯤꯗꯣ
ꯀꯥꯎ ꯈꯣꯟꯖꯦꯜꯗꯣ ꯁꯤ ꯌꯦꯡꯨꯛ ꯇꯥꯔꯛꯄ꯭ꯔꯥ ꯌꯦꯡꯕ ꯑꯗꯨꯅꯤ
ꯇꯥꯟꯅꯕ ꯂꯥꯎꯔꯛꯀꯦ ꯏꯇꯎ ꯏꯆꯥ ꯏꯁꯤꯡꯗꯤ ꯇꯧꯔꯕ꯭ꯔꯣ
ꯆ ꯆꯥꯛ ꯏꯁꯤꯡ ꯇꯧꯗ꯭ꯔꯤ ꯊꯣꯡꯉꯤꯕꯅꯤ ꯑꯩꯈꯣꯏ ꯏ ꯃꯥꯅ ꯀꯩ ꯊꯣꯡꯈꯤꯕꯕꯅꯣꯕꯗꯤ ꯈꯪꯗꯦ
ꯑꯊꯣꯡꯕ ꯑꯃ ꯆꯥꯔꯒꯦꯅ ꯉꯥꯏ ꯂꯩꯣꯏꯕ ꯃꯥꯜꯂꯦꯗ
ꯃꯥꯅꯦ ꯃꯥꯅꯦ ꯊꯣꯡ ꯑꯃ ꯆꯥꯒꯦ ꯉꯥꯏ ꯂꯩꯅꯤ ꯁꯨꯝ ꯕꯣꯣꯟ ꯅꯨꯡ ꯑꯃ ꯑꯃꯒꯤ ꯀꯃꯥꯏ ꯀꯃꯥꯏꯅ ꯇꯧꯔꯤꯒꯦꯅ ꯣꯣꯟꯁꯦ ꯇꯧꯔꯛꯏꯅꯤ ꯑꯦ ꯀꯩꯅꯣ ꯀꯔꯤ ꯍꯥꯏꯇꯥꯔꯦ ꯃꯩ ꯅꯨꯡꯗꯤ ꯅꯨꯡꯉꯥꯏꯕ꯭ꯔꯣ ꯀꯃꯥꯏꯅ ꯇꯧꯒꯦ
ꯃꯩꯁꯦ ꯍꯟꯗꯛꯇꯤ ꯈꯔ ꯃꯩꯁꯦ ꯍꯟꯗꯛꯇꯤ ꯈꯔꯗꯤ ꯅꯨꯡꯉꯥꯏ ꯑꯗꯣ ꯅꯨꯡꯉꯥꯏꯕ ꯑꯩꯁꯦ ꯅꯅꯨꯡ ꯅꯨꯡꯁꯤꯠ ꯇꯧꯔꯗꯤ ꯅꯣꯡ ꯅꯨꯡꯁꯤꯠ ꯄꯣꯛ ꯐꯖꯅ ꯃꯄꯨꯡ ꯏꯝꯐꯥꯥꯟ ꯇꯧꯗ꯭ꯔꯤꯉꯩꯗ ꯃꯨꯠꯄꯤ ꯇꯧꯋꯦꯕ ꯑꯗ ꯍꯥꯟꯅ ꯒ ꯍꯥꯏꯔꯗꯤ ꯍꯟꯗꯛꯅꯗꯤ ꯌꯥꯝ ꯅꯨꯡꯉꯥꯏꯔꯦ ꯍꯥꯟꯅꯗꯤ ꯑꯗꯨꯃꯥꯏꯅ ꯃꯨꯠꯈꯤꯕꯗꯣ
ꯑꯥ
ꯍꯥꯟꯅꯗꯤ ꯑꯗꯨꯃꯥꯏꯅ ꯇꯧꯔꯒ ꯃꯨꯠꯈꯤꯕꯗꯨꯣ ꯄꯥꯛ ꯂꯥꯛꯇꯦꯕ ꯄꯥꯛ ꯊꯥꯔꯛꯇꯦꯕ ꯑꯗꯣ ꯍꯧꯖꯤꯛꯀꯥꯟꯗꯤ ꯉꯥꯛꯇꯪꯒꯤ ꯃꯣꯏ ꯁꯦꯞꯇꯤꯒꯤ ꯑꯣꯏꯅ ꯃꯨꯠꯊꯠꯂꯤꯕ꯭ꯔꯥ ꯅꯠꯇ꯭ꯔꯒ ꯁꯣꯏꯕꯒꯤ ꯃꯨꯠꯂꯤꯕ꯭ꯔꯥ ꯇꯠꯄ ꯈꯣꯠꯄ ꯌꯥꯎꯗꯅ ꯃꯨꯠꯂꯤꯕ꯭ꯔꯥ ꯑꯗꯨꯝ ꯊꯨꯅ ꯉꯥꯛꯇꯪ ꯂꯩꯔꯒ ꯑꯗꯨꯝ ꯐꯠꯂꯥꯎ ꯂꯥꯛꯄꯤꯗꯨ ꯇꯧꯋꯦ ꯑꯗꯨ ꯃꯨꯠꯇꯕꯗꯤ ꯅꯠꯇꯦꯨ ꯂꯦ ꯑꯗꯨꯝ ꯑꯗꯨꯃꯥꯏꯅ ꯇꯧꯕ ꯈꯨꯗꯤꯡꯒꯤ
ꯃꯤꯇꯔ ꯄꯥꯜꯂ ꯄꯥꯜꯂꯒꯅ ꯍꯦꯟꯅ ꯃꯨꯠꯄ ꯃꯐꯝꯗꯨ ꯂꯩꯕ꯭ꯔꯥ ꯐꯪꯗꯦ ꯐꯔꯤꯀꯥꯟꯗ ꯑꯗꯨ ꯃꯥꯏ ꯉꯥꯡꯅꯩ
ꯇꯥꯎ ꯃꯣꯏ ꯈꯪꯗꯦꯗ ꯒ꯭ꯌꯥꯟ ꯇꯥꯗꯦ ꯃꯩꯁꯨ ꯄꯩꯁꯥꯅꯤꯅꯀꯣ ꯑ ꯇꯥꯡꯃ ꯆꯠꯍꯧꯕꯗꯨꯅ ꯃꯣꯏꯗ ꯄꯩꯁꯥꯗꯨ ꯈꯔ ꯈꯖꯤꯛ ꯁꯦꯞ ꯑꯣꯏꯕ꯭ꯔꯥ ꯅꯠꯇ꯭ꯔꯒꯥ ꯑꯩꯈꯣꯏꯒꯤ ꯁꯦꯞꯇꯤꯒꯤ ꯑꯣꯏꯅ ꯃꯨꯊꯠꯂꯤꯔꯥ ꯑꯗꯨꯃꯥꯏꯅ ꯇꯧꯔꯤꯔ ꯁꯣꯏꯕꯒꯤ ꯎ ꯋꯥꯅ ꯊꯦꯡꯖꯤꯟꯗꯅ ꯇꯠꯇꯅ ꯈꯣꯠꯇꯅ ꯇꯧꯔꯒ ꯃꯨꯠꯂꯤꯔ ꯃꯔꯛ ꯑꯃꯗꯤ ꯌꯥꯝ ꯇꯣꯏꯔꯝꯕꯅꯤ ꯍꯧꯖꯤꯛꯅ ꯈꯔꯗꯤ ꯐꯈ꯭ꯔꯦ
ꯍꯣꯏ
ꯀꯃꯥꯏꯅ ꯇꯧꯒꯦ ꯏ ꯇꯥꯎꯍꯣꯏꯒꯤꯗꯤ ꯃꯩ ꯅꯨꯡ
ꯃꯩ ꯅꯨꯡꯁꯦ ꯑꯁ ꯅꯨꯡꯉꯥꯏꯇꯦꯗ ꯕꯣꯟꯅꯦꯉꯥꯏꯗ ꯃꯩ ꯃꯨꯛꯈꯤꯕꯁꯦ ꯁꯤꯅꯤꯁꯦ ꯈ꯭ꯋꯥꯏꯗꯒꯤ ꯈꯣꯏꯗꯧ ꯁꯥꯎꯒꯠꯂꯤꯁꯦ ꯑꯩꯈꯣꯏꯒꯤ ꯆꯟꯗꯣꯔꯦ ꯈꯣꯠꯇꯣꯔꯦ ꯀꯥꯏꯅ ꯍꯔꯥꯎ ꯍꯔꯤꯉꯩ ꯃꯇꯝꯁꯤꯗ ꯃꯩꯒꯁꯦ ꯍꯦꯛ ꯃꯨꯊꯠꯂꯛꯄꯁꯦ
ꯃꯤꯅ ꯍꯔꯥꯎꯕ ꯍꯥꯟꯈꯤꯕꯗꯣ
ꯃꯤꯔꯥꯎꯕ ꯍꯅꯤ
ꯆꯟꯕꯒ ꯂꯥꯎꯅꯤꯡꯕ ꯇꯥꯟꯖꯥꯗꯨꯗ
ꯍꯣꯏ ꯐꯣꯟꯒꯨꯝꯕꯗ ꯌꯦꯡꯕꯁꯤꯗꯤ ꯑꯃꯨꯛ ꯄꯥꯛꯅ ꯌꯦꯡꯕꯒꯗꯕꯅꯤꯅ ꯅꯨꯡꯉꯥꯏꯇꯦꯗꯅ ꯑꯩꯈꯣꯏ ꯇꯤꯚꯤꯒꯨꯝꯕ ꯊꯥꯔ ꯌꯦꯡꯕꯅꯤꯅ ꯍꯦꯛ ꯃꯨꯠꯈ꯭ꯔꯗꯤ ꯅꯨꯡꯉꯥꯏꯕ ꯑꯃ ꯈꯪꯗꯦꯗ ꯇ ꯍꯧꯁꯨ ꯑꯣꯏꯔꯦ ꯃꯣꯏ ꯈ꯭ꯔꯗꯤ ꯅꯣꯏ ꯃꯦꯁꯤ ꯐꯦꯃꯤꯂꯤꯗꯣ ꯈꯔꯗꯤ ꯅꯨꯡꯉꯥꯏꯔꯣꯏꯅꯦ
ꯑꯗꯨꯗꯤ ꯈꯣꯏꯗꯧ ꯁꯧꯒꯠꯅꯗ꯭ꯔꯔꯤꯅꯤ ꯑꯗꯣ ꯈꯪꯗꯦꯅꯤ ꯉꯜꯂꯤꯉꯩꯁꯤꯗ ꯕꯦꯛꯀꯞ ꯃꯩ ꯕꯦꯛꯀꯞ ꯇꯧꯅꯕ ꯑꯃ ꯁꯤꯜꯍꯧꯁꯤꯔ ꯈꯪꯗꯦꯅꯦ ꯀꯅꯥ ꯀꯅꯥ ꯂꯩꯅꯕꯅꯣ ꯍꯪꯉꯕ ꯑꯗꯨꯃꯥꯏꯅ ꯇꯧꯕꯅ ꯐꯥꯗ꯭ꯔꯥ ꯑꯗꯨꯗ ꯇꯧꯕꯗꯤ ꯅꯣꯡꯕꯨꯗꯤ ꯈꯤꯇꯪꯕꯨꯗꯤ ꯃꯪꯈꯤꯕꯅꯤ ꯉꯁꯥꯏ ꯍꯧꯖꯤꯛꯇꯤ ꯊꯣꯛꯇ꯭ꯔꯕꯅꯤꯅ ꯈꯪꯗ꯭ꯔꯦ ꯆꯨꯔꯛꯀꯗ꯭ꯔꯥ ꯆꯨꯔꯣꯏꯗ꯭ꯔꯥ ꯆꯨꯔꯛꯑꯗꯤ ꯕꯦꯔꯥ ꯀꯥꯔꯗꯤ ꯍꯣꯔꯦꯟ ꯈꯣꯏꯗꯧꯗꯤꯤ ꯁꯣꯛꯅꯤꯡꯉꯤ
ꯅꯣꯏꯒꯤ ꯂꯩꯀꯥꯏ ꯂꯩꯀꯥꯏꯗꯒ ꯍꯧꯖꯤꯛ ꯄ꯭ꯔꯣꯖꯦꯛꯇꯔꯒ ꯇꯧꯔꯒ ꯀꯥꯞꯅꯕ ꯂꯩꯗꯅ
ꯎꯝ
ꯑꯗꯨꯗꯤ ꯇꯧꯅꯕ꯭ꯔꯣ ꯀꯃꯥꯏꯅ ꯇꯧꯒꯦ
ꯑꯩꯈꯣꯏ ꯑꯩꯈꯣꯏꯖꯤ ꯏꯇꯥꯎ ꯑꯩꯈꯣꯏꯔꯣꯝꯒꯤꯁꯤ ꯕꯣꯜꯁꯤ ꯀꯌꯥ ꯌꯥꯝ ꯀꯟꯅ ꯊꯋꯥꯏ ꯌꯥꯎꯕ ꯑꯣꯏꯗꯦ ꯑꯗꯨꯅ ꯑꯗꯨꯒꯤ ꯕꯣꯜꯒꯤ ꯊꯕꯛ ꯑꯗꯨꯃꯥꯏꯅ ꯇꯧꯕꯗ ꯌꯥꯝ ꯀꯟꯅꯗꯤ ꯇꯧꯗꯦ ꯑꯇꯣꯞꯄ ꯂꯩꯀꯥꯏꯗꯗꯤ ꯑꯩꯈꯣꯏꯒ ꯊꯝꯅꯕꯁꯤꯡꯗ ꯇꯧꯕ ꯌꯥꯎꯋꯦꯕꯀꯣ ꯑꯩꯈꯣꯏꯒꯤꯅ ꯑꯃꯨꯛ ꯑꯩꯈꯣꯏꯁꯨ ꯕꯣꯜꯁꯤ ꯊꯋꯥꯏ ꯕꯣꯜꯁꯤ ꯌꯥꯝ ꯀꯟꯅ ꯄꯥꯝꯅꯗꯕ ꯈꯟꯅꯗꯕꯩ ꯇꯥꯏꯞ ꯇꯧꯋꯦ ꯑꯗꯨꯅ ꯈꯔ ꯈꯔ ꯄꯥꯝꯅꯕꯁꯤꯡꯗꯨꯗꯤ ꯑꯗꯨꯝ ꯃꯌꯨꯝ ꯃꯌꯨꯝꯗ ꯑꯗꯨꯗꯥꯥꯏꯟ ꯌꯦꯡꯅꯕ ꯄꯨꯂꯞꯀꯤ ꯑꯣꯏꯅ ꯁꯤꯟꯕ ꯀꯥꯟꯗꯗꯤ ꯇꯧꯗ꯭ꯔꯤ ꯏ ꯇꯥꯎ ꯇꯧꯐꯝꯒꯤꯗꯤ ꯇꯧꯕ꯭ꯔꯣ
ꯇꯧꯔꯤꯅꯤꯅꯦꯍꯦ ꯅꯍꯥꯟꯁꯦ ꯑꯁ ꯋꯥ ꯋꯥ ꯋꯥ ꯑꯃꯅ ꯑꯃ ꯃꯅ ꯄꯣꯣꯔꯇꯨꯒꯣꯜ ꯀ ꯀꯩ ꯂꯝꯒꯗꯣ ꯁꯥꯟꯅꯈꯤꯕꯗꯣ ꯀꯥꯎꯈ꯭ꯔꯦ ꯑꯣꯛꯇꯣꯕꯔꯒ ꯗ꯭ꯔꯣ ꯆꯠꯈꯤꯕ ꯑꯃ ꯌꯥꯎꯋꯤꯗꯅ ꯃꯣꯏ ꯀꯥꯍꯨꯝꯗꯕ ꯀꯨꯏꯗ꯭ꯔꯤꯉꯩꯗ ꯃꯣꯏ ꯀꯥꯍꯧꯗꯕ ꯑꯃ ꯌꯥꯎꯕꯗꯣ
ꯀꯥꯎꯈ꯭ꯦꯗꯥꯎ ꯃꯣꯏ ꯇ ꯇꯥꯏ ꯃꯣꯏꯒꯤ ꯔꯣꯅꯥꯜꯗꯣꯒꯤ ꯐꯦꯟꯁꯤꯡꯗ ꯍꯪꯉꯗꯤ ꯃꯣꯏꯗ ꯐꯖꯅ ꯈꯪꯒꯅꯤ
ꯍꯣꯏ ꯈꯪꯗꯦ ꯔꯣꯅꯥꯜꯗꯣꯗꯣ ꯃꯁꯥꯁꯨ ꯆꯣꯟꯁꯤꯜꯂꯛꯄꯩꯔ ꯃꯣꯏ ꯇꯤꯝ ꯃꯁꯦꯟ ꯅꯨꯡꯉꯥꯏꯅꯗꯣꯏꯔꯥ ꯈꯪꯗꯦ ꯌꯥꯝ ꯀꯟꯅ ꯐꯖꯕ ꯑꯣꯏꯈꯤꯗ꯭ꯔꯥ ꯃꯥꯜꯂꯦ ꯄꯣꯔꯇꯨꯒꯜꯒꯤꯗꯣ
ꯑꯣ
ꯑꯗꯨꯒꯤ ꯅꯍꯥꯟꯗꯣ ꯂꯩꯀꯥꯏꯗꯨꯗ ꯄ꯭ꯔꯣꯖꯦꯛꯇꯒ ꯇꯔ ꯀꯥꯞꯅꯔꯒ ꯃꯦꯆꯤꯟꯅꯒ ꯍꯦꯠꯇ꯭ꯔꯤꯛ ꯐꯪꯕ ꯅꯨꯃꯤꯠꯀ ꯑꯣꯏꯔꯦ ꯃꯣꯏꯗ ꯈꯔ ꯑꯁꯥ ꯇꯧꯕꯖꯥꯠꯅꯤ ꯑꯗꯨ ꯑꯁꯥꯗꯣ ꯀꯥꯏꯔ ꯃꯥꯜꯂꯦ ꯈꯔ ꯃꯦꯁꯤ ꯑꯇꯣꯞꯄ ꯔꯣꯅꯥꯜꯗꯣꯒꯤ ꯐꯦꯟ ꯅꯠꯇꯕꯈꯩꯅ ꯈꯔ ꯂꯥꯎꯗꯅ ꯈꯣꯠꯇꯅ ꯌꯥꯝ ꯇꯧꯒꯦ ꯃꯥꯂꯦ
ꯇ꯭ꯔꯣꯜ ꯈꯔ ꯇꯧꯕꯤꯈ꯭ꯔꯦ
ꯇꯔꯣꯜ ꯇꯧꯕꯤꯈ꯭ꯔꯦ
ꯇꯥꯎꯗꯣ ꯑꯩꯈꯣꯏꯗꯤ ꯇ꯭ꯔꯣꯜꯗꯤ ꯇꯧꯗꯦꯀꯣ ꯁꯤ ꯒꯤ ꯗꯥꯏ ꯍꯥꯔꯠꯅꯤ ꯍꯥꯏꯖꯕꯩ ꯋꯥꯅꯤ ꯃꯣꯏꯒꯤ ꯑꯗꯨ ꯍꯣꯏ ꯈꯔ ꯁꯨꯝ ꯇ꯭ꯔꯣꯜ ꯇꯧꯅꯕꯅꯤ ꯃꯦꯁꯤ ꯍꯣꯏ ꯔꯣꯅꯥꯜꯗꯣ ꯍꯣꯏ ꯃꯣꯏ ꯀꯩꯅꯣ ꯇꯧꯔꯦꯗ ꯑꯍꯜ ꯑꯣꯏꯁꯤꯜꯂꯛꯄꯩꯀꯣ ꯍꯥꯟꯅ ꯃꯣꯏꯅ ꯔꯣꯅꯥꯜꯗꯣꯅ ꯄꯨꯊꯣꯛꯑꯝꯕ ꯄꯥꯡꯒꯜ ꯊꯧꯅꯥ ꯇꯧꯔꯒ ꯉꯥꯡꯉ ꯁꯥꯟꯅꯔꯝꯕ ꯈꯨꯠꯁꯥꯟꯅꯗꯨꯗꯣ ꯍꯧꯖꯤꯛ ꯌꯧꯗ꯭ꯔꯦꯕ ꯍꯜꯂꯣ ꯁꯔ ꯑꯩꯈꯣꯏꯒꯤꯗꯤ ꯑꯣꯏꯗꯣꯏꯅꯦ ꯑ ꯀꯩꯁꯨ ꯃꯣꯏꯗ ꯃꯣꯏꯅ ꯁꯣꯏꯕ ꯈꯣꯠꯄ ꯇꯧꯕꯗ ꯌꯥꯝ ꯀꯟꯅ ꯁꯥꯎꯐꯝꯗꯤ ꯊꯣꯛꯇꯦꯗ ꯅꯣꯏ ꯑꯩꯈꯣꯏꯅ ꯉꯝ ꯊꯕꯛ ꯅꯠꯇꯦ ꯃꯣꯏꯅ ꯇꯧꯈꯠꯂꯛꯏꯗꯣ ꯆꯍꯤꯅꯤ ꯏꯐꯨꯒꯤ ꯂꯦꯚꯦꯜ ꯌꯧꯔꯛꯄꯗ ꯑꯗꯨꯃꯥꯏꯅ ꯁꯥꯟꯅꯔꯤꯗꯣ ꯑꯩꯈꯣꯏꯗꯤ ꯐꯩꯌꯦꯅꯗꯤ ꯈꯜꯂꯤ
ꯐꯦꯟ ꯑꯣꯏꯐꯝ ꯊꯣꯛꯄ ꯑꯗꯨꯝ ꯑꯣꯏꯔꯣ ꯃꯟꯗꯠ ꯃꯥꯏ ꯇꯧꯕꯗꯤ ꯐꯠꯇꯦ
ꯍꯣꯏ ꯑꯗꯨ ꯃꯣꯏꯒꯤꯗ ꯀꯩꯅꯣ ꯇꯧꯕ ꯃꯥꯜꯂꯦ ꯁꯨꯝ ꯇꯥꯕꯗꯀꯣ ꯃꯣꯏ ꯃꯁꯦꯟ ꯃꯩ ꯇꯤꯝ ꯀꯥꯡꯕꯨꯗꯣ ꯑꯗꯨꯗꯒꯤ ꯑꯗꯨꯃ ꯃꯣꯏꯅ ꯅꯨꯡꯁꯤꯅꯗꯕ ꯈꯔ ꯑꯗꯨꯝ ꯌꯥꯎ ꯃꯥꯜꯂꯦꯗ
ꯑꯗꯨꯒꯤꯁꯨ ꯑꯣꯏꯔꯝꯒꯅꯤꯗ ꯑꯦ ꯐꯔꯦ ꯇꯧ ꯑꯗꯨ ꯊꯦꯡ ꯊꯦꯡ ꯑꯩ ꯆꯥꯛ ꯆꯔ ꯑꯃꯁꯨ ꯀꯧꯔꯛꯑꯦ
ꯑꯣ ꯍꯣꯏ ꯍꯣꯏ ꯑꯗꯨꯗꯤ ꯍꯣꯔꯦꯟ ꯕꯣꯜꯒꯤ ꯋꯥꯔꯤ ꯑꯃꯨꯛ ꯇꯧꯁꯦ ꯎꯝ ꯎꯝ ꯆꯥꯊꯔꯣ ꯆꯥꯊꯔꯣ ꯎꯝ ꯎꯝ